ꯇꯥꯕꯔꯣ
ꯏꯌꯦ ꯑꯁ ꯌꯥꯝ ꯅꯨꯡꯉꯥꯏꯌꯦ
ꯀꯔꯤ ꯂ ꯆꯔꯦ ꯅꯝꯕꯣ
ꯁꯤꯗꯤ ꯀꯣꯕꯤ ꯀꯣꯕꯤ ꯃꯁꯣꯏ ꯆꯝꯐꯨꯠꯅꯦ ꯑꯗꯨꯒ ꯁꯛꯀꯪ ꯃꯔꯣꯔꯣꯛ ꯃꯦꯠꯄ
ꯑꯝ ꯑꯩꯈꯣꯏꯗꯤ ꯊꯥ ꯇꯥꯔꯦ ꯁꯣꯏꯕꯨꯁ
ꯑꯣ ꯍꯥꯎꯅꯦ
ꯎꯝ ꯑꯩꯗꯤ ꯆꯃꯥꯟꯕꯨꯗꯤ ꯍꯥꯎ ꯑ ꯃꯦ ꯌꯥꯝ ꯆꯗꯦ ꯎꯝ
ꯃꯣꯔꯣꯛ ꯃꯦꯠꯇꯦ
ꯃꯦꯠꯄ ꯂꯩꯌꯦ ꯑꯗꯣ ꯉꯥꯔꯤꯠꯄ ꯃꯊ ꯌꯥꯝꯃ ꯆꯥꯕ ꯍꯧꯅꯗꯤꯦ ꯆꯤꯡꯤꯡꯗꯗꯤ
ꯀꯅꯥ ꯀꯅꯥ ꯂꯩꯕ꯭ꯔꯥ ꯍꯧꯖꯤꯛꯀꯤ
ꯍꯧꯖꯤꯛꯇꯤ ꯏꯊꯟꯗꯅꯤ ꯏꯃꯥ ꯍꯣꯏꯗꯤ ꯇꯨꯝꯈ꯭ꯔꯦ ꯀꯨꯏꯍꯣꯏ ꯃꯣꯏꯅꯤ ꯄꯨꯡꯍ ꯅꯪꯗꯤ
ꯊꯗꯤ ꯍꯣꯏꯒ ꯂꯩꯌꯦ
ꯑ
ꯕꯦꯛꯒ꯭ꯔꯥꯎꯟꯗꯣ ꯏ ꯏꯁ ꯇꯥꯕ ꯅꯨꯡꯉꯥꯏꯇꯕ꯭ꯔꯥ
ꯀꯦꯟ ꯇ ꯍꯧꯗ ꯏꯒꯗꯤ
ꯎꯝ ꯅꯠꯇꯦ ꯑꯩꯅ ꯍꯥꯏꯕꯗꯤ ꯑꯩꯒꯤꯗꯣ ꯂꯥꯡꯗꯔꯣ ꯌꯥꯝꯅ
ꯂꯥꯡꯉꯤꯕ ꯈꯔ
ꯂꯥꯡꯉꯗꯤ ꯍꯥꯏꯌꯣ
ꯎ
ꯒꯥꯝ ꯁꯅꯕꯣ ꯅꯪꯕꯣ
ꯀꯣꯂꯦꯖꯇꯤ ꯀꯥꯗ꯭ꯔꯦ ꯀꯣꯂꯦꯖ ꯀꯥꯕ ꯂꯣꯏꯔꯕꯣ ꯅꯠꯇ꯭ꯔ ꯇꯣꯛꯈ꯭ꯔꯦ ꯀꯩꯒꯤꯅꯣꯅꯦ ꯀꯣꯂꯦꯖ ꯀꯥꯕ ꯂꯣꯏꯕ ꯌꯥꯗ꯭ꯔꯣ ꯀꯣꯂꯦꯖ ꯀꯥꯕꯗꯤ ꯂꯣꯏꯕ ꯌꯥꯗ꯭ꯔꯣ
ꯅꯥ ꯈꯨꯨꯟꯗꯕ ꯀ
ꯑꯥ ꯀꯣꯂꯦꯖ ꯀꯥꯕꯨ ꯀꯔꯤ ꯏꯅꯥꯛ ꯈꯨꯟꯕ ꯀꯣꯂꯦꯖ ꯍꯧꯖꯤꯛ ꯌꯥꯝ ꯂꯩꯌꯦꯅ
ꯍꯥꯥ
ꯌꯥꯝ ꯂꯩꯌꯦꯅ ꯄꯩꯁꯥ ꯄꯥꯏꯗ꯭ꯔꯁꯨ ꯌꯥꯏꯅ
ꯑꯁ ꯑꯩꯈꯣꯏꯗꯤ ꯂꯥꯞꯅ ꯂꯩꯕꯅꯤꯅ ꯀꯩꯅꯣ ꯀꯣꯂꯦꯖ ꯆꯠꯄꯗꯣ ꯑꯃꯨꯛꯀ ꯏꯟꯀꯝ ꯑ ꯀꯩꯅꯣ ꯆꯪꯉꯤꯕ ꯑꯃꯨꯛꯀ
ꯇꯝꯃꯇꯤ ꯌꯥꯅꯤꯗ ꯀꯣ
ꯏꯟꯇ꯭ꯔꯦꯁꯁꯨ ꯂꯩꯇ꯭ꯔꯕ ꯑꯗꯨꯒꯤ ꯇꯣꯄꯅꯤꯗ
ꯑꯗꯨꯅꯤ ꯈꯔ ꯇꯝꯃꯗꯤ ꯌꯥꯔꯦ ꯀꯌꯥꯝ ꯀꯨꯢꯅ ꯇꯝꯒꯦꯔꯣ
ꯎꯝ ꯑꯗꯨꯅꯤ
ꯑꯩꯁꯨ ꯀꯣꯂꯦꯖ ꯂꯣꯢꯁꯤꯟꯕ ꯀꯨꯏꯔꯦ ꯑꯗꯨꯕꯨ ꯀꯔꯤꯁꯨ ꯇꯧꯗꯦ ꯑꯗꯨꯝ ꯂꯩ
ꯊꯕꯛ ꯁꯨꯗ꯭ꯔꯕ
ꯍꯥꯥ ꯑꯣ
ꯀꯔꯤ ꯊꯕꯛ ꯁꯨꯒꯦꯔꯣ
ꯑꯩꯔꯣ
ꯑꯩ
ꯊꯕꯛꯁꯨ
ꯎꯝ ꯅꯣꯢꯒꯤ ꯐꯦꯃꯤꯂꯤ ꯃꯦꯝꯕꯔꯁꯤ ꯀꯌꯥꯔꯣ
ꯂꯣꯏꯅꯃꯛ ꯀꯥꯎꯟ ꯇꯧꯔꯗꯤ ꯇꯔꯨꯛꯅꯦ ꯏꯃꯥ ꯍꯣꯢ ꯄꯨꯟꯅ
ꯅꯩ ꯕ꯭ꯔꯗꯔꯁ ꯈꯣꯏ ꯂꯩꯇ꯭ꯔꯣ
ꯕ꯭ꯔꯗꯔꯁ ꯈꯣꯏꯗꯤ ꯂꯩꯥꯏꯌꯦ ꯑꯗꯨ ꯃꯄꯥꯟ ꯆꯠꯈ꯭ꯔꯕꯅꯤ ꯗꯦꯒꯤꯗ ꯊꯕꯛ ꯆꯠꯄ
ꯑꯣ
ꯏꯆꯦꯗꯨꯁꯨ ꯂꯩꯕꯅꯦ ꯃꯣꯏ ꯑꯍꯨꯝ ꯏꯊꯟꯗ ꯏꯃꯥ ꯑꯩꯈꯣꯏ ꯃꯅꯥꯛꯇ ꯂꯩꯕ
ꯌꯥꯢꯗ ꯌꯨꯝꯗ ꯂꯩꯕꯁꯨ ꯅꯨꯡꯉꯥꯏꯕꯅꯤꯗ
ꯎꯝ
ꯑꯩꯈꯣꯏ ꯑꯩꯈꯣꯏꯁꯨ ꯌꯨꯝꯗ ꯂꯩꯅꯤꯡꯕꯅꯦ ꯌꯨꯝꯗ ꯂꯩꯇꯦ
ꯍꯝ ꯃꯇꯝ ꯂꯥꯛꯈꯤꯅꯤꯗ
ꯂꯥꯛꯄ ꯉꯥꯏꯕ ꯇꯥꯔꯦ
ꯑꯣ ꯑꯗꯨ ꯃꯇꯝ ꯂꯥꯛꯇ꯭ꯔꯤꯉꯩꯗ ꯑꯃꯨꯛ ꯍꯥꯟꯅ ꯆꯦꯟꯊꯣꯛꯑꯔꯗꯤ
ꯋꯥꯠꯔꯤꯗ ꯑꯗꯨꯒꯤ ꯋꯥꯗꯤ
ꯃꯇꯝꯗꯣ ꯂꯥꯛꯑꯔꯣꯏ ꯑꯃꯨꯛꯀ
ꯍꯧꯖꯤꯛ ꯆꯍꯤ ꯌꯥꯝꯕꯁꯨ ꯅꯠꯇ꯭ꯔꯤ ꯑꯁ ꯌꯥꯝ ꯋꯥꯠꯂꯤꯗ ꯆꯍꯤ ꯃꯉꯥ ꯇꯔꯨꯛ ꯂꯩ
ꯇꯝꯕ ꯉꯝꯗꯦ ꯅꯣꯏ ꯁꯥꯏꯗꯨ ꯑꯣꯢꯅ ꯀꯜꯂꯗꯤ
ꯅꯪ ꯆꯍꯤ ꯀꯌꯥ ꯁꯨꯔꯒꯦ
ꯇ꯭ꯋꯦꯟꯇꯤ ꯈꯛꯇ
ꯍꯥ
ꯇ꯭ꯋꯦꯟꯇꯤ
ꯇ꯭ꯋꯦꯟꯇꯤ ꯑꯣ ꯇ꯭ꯋꯦꯟꯇꯤ ꯉꯥꯛꯇ ꯑꯩ ꯊꯥꯖꯗꯦꯗ ꯇ꯭ꯋꯦꯟꯇꯤ ꯈꯛꯇꯒꯤ
ꯑ ꯉꯥꯡꯅꯤ ꯀꯩꯅꯩꯅ
ꯑꯗꯨꯗꯤ ꯑꯩꯅ ꯌꯥꯝ ꯍꯂꯦꯅ ꯅꯉꯣꯟꯗꯒꯤ
ꯀꯌꯥꯁꯨꯒꯅꯕꯨꯣ
ꯑꯩꯒꯤ ꯅꯉꯣꯟꯗꯤ ꯆꯍꯤ ꯌꯥꯝ ꯍꯜꯂꯦꯗ ꯁꯤꯗꯤ ꯏꯆꯦ ꯀꯧꯔꯛꯑꯅꯤꯗꯅ
ꯀꯧꯔꯛꯀꯅꯤ ꯈꯔ ꯇꯧꯔꯛꯀꯅꯤ
ꯅꯨꯄꯥꯒ ꯅꯨꯄꯤꯗꯤ ꯃꯥꯅ ꯃꯅꯗꯅ ꯎꯝ ꯆꯍꯤ ꯑꯃ ꯑꯅꯤ ꯍꯜꯂꯁꯨꯀꯣ
ꯎꯝ ꯎꯝ
ꯀꯩꯅꯣ ꯇꯧꯧꯕꯅꯤ ꯅꯨꯄꯥꯗꯨꯅ ꯑꯍꯟ ꯃꯥꯜꯂꯅꯦꯕ
ꯎ ꯀꯅꯥꯅ ꯍꯥꯏꯕ꯭ꯔꯥ ꯑꯗꯨꯗꯤ ꯅꯨꯄꯤꯅ ꯑꯍꯟ ꯃꯥꯟꯕꯅꯦ
ꯅꯠꯇꯦ
ꯑꯩꯅ ꯅꯨ ꯑꯣꯣꯟꯟ ꯌꯦ ꯆꯁꯤ ꯎꯝ ꯎ ꯅꯉ ꯍꯦꯂꯦ ꯑꯣ
ꯑꯥ ꯂꯣꯏꯍꯦ
ꯃꯉꯥꯥ ꯃꯉꯥ ꯑꯣꯏꯔꯅꯤ ꯍꯧꯖꯤꯛ ꯑꯩ ꯇ꯭ꯋꯦꯟꯇꯤ ꯐꯥꯏꯚ ꯑꯣꯏꯌꯦꯕꯀꯣ ꯑ ꯌꯥꯝ ꯑꯉꯥꯡꯅꯦ
ꯅꯦꯛꯁ ꯃꯟꯊꯣꯛ ꯇ꯭ꯋꯦꯟꯇꯤ ꯋꯥꯟ ꯆꯈ꯭ꯔꯅꯤ
ꯎꯝ ꯑꯩꯅ ꯌꯥꯝ ꯈ꯭ꯔꯦꯆꯈꯤ ꯑꯗꯨꯗꯤ ꯆꯦ ꯀꯧꯔꯣ ꯀꯥꯟꯅꯥꯗꯦ
ꯏꯆꯦ ꯏꯆꯦ ꯅꯠꯇꯦ ꯏꯟꯅꯅꯦ
ꯏꯟꯅ ꯀꯗꯥꯏꯗ ꯏꯅꯦꯗꯤ ꯍꯦꯟꯃꯟꯗ꯭ꯔꯣ
ꯌꯦꯗꯤ
ꯏꯅꯤ ꯏꯗ꯭ꯔꯦ
ꯍꯝ
ꯑ ꯋꯥ
ꯔꯥꯒ ꯔꯥꯒꯅꯤ ꯍ ꯁꯥꯏꯕꯣ ꯁꯅ ꯈ꯭ꯋꯥꯡ ꯈ꯭ꯋꯥꯡꯁꯨ ꯂꯣꯏ ꯅꯥꯔꯦ ꯈ꯭ꯋꯥꯡꯁꯨ ꯅꯥꯔꯦ ꯏꯅꯥꯎ ꯅꯨꯄꯥꯅ ꯑꯩ ꯈꯣꯡꯗ ꯑꯣꯏꯅ ꯀꯥꯎꯕ ꯣ ꯂꯥꯛ ꯀꯉꯅꯦ ꯀ
ꯃꯤ ꯑꯣꯏꯅ ꯀꯥꯎꯔ ꯂꯩꯕ
ꯍꯣꯏ ꯇꯨꯕꯅꯤꯅꯦ ꯃꯃꯟꯕꯒꯤ
ꯎꯝ ꯑꯗꯨꯁꯨ ꯁꯇꯨꯠꯅ ꯀꯥꯎꯕ ꯑꯣꯏꯔꯝꯒꯅꯤ
ꯍꯣꯏꯅꯦ
ꯎ ꯅꯥꯔꯝꯒꯅꯤꯅꯦ ꯑꯗꯨꯗꯤ
ꯅꯗ꯭ꯔꯦꯗꯤ ꯀꯥꯎꯗꯤꯟ ꯅꯗꯣ ꯑꯩ ꯈꯣꯡ ꯀꯩꯅꯣ ꯊꯥꯏ ꯊꯥꯏꯗꯨꯗ ꯀꯥꯎꯕ ꯍꯧꯖꯤꯛ ꯐꯥꯎ ꯅꯥꯔ ꯂꯩꯔꯤꯅꯤ
ꯎꯝ
ꯕ ꯕꯣꯔ ꯌꯦꯡꯉꯗ꯭ꯔꯣ ꯍꯌꯦꯡ
ꯍꯣꯏ ꯈꯪꯗꯦꯗ ꯃꯣꯏ ꯑꯁ ꯄꯨꯡꯗꯣ ꯌꯥꯝ ꯉꯟꯗꯒꯦꯀꯣ ꯇꯜꯂꯦꯅꯦ
ꯏꯁ ꯍꯧꯒꯠꯄ ꯍꯩꯇ꯭ꯔꯦ ꯉꯝꯃꯣꯏ
ꯑ
ꯋꯥꯠꯄ ꯉꯝꯃꯣꯏꯗ ꯀꯥꯏꯗꯗꯤ ꯄꯨꯡ ꯁꯚꯦꯟ ꯐꯥꯏꯚ ꯊꯥꯔꯇꯤꯗ ꯑꯃ ꯂꯩꯌꯦ ꯑꯗꯨꯒ ꯁꯚꯦꯟ ꯊꯥꯔꯇꯤꯗꯁꯨ ꯂꯩꯌꯦ ꯀꯅꯥꯅ ꯌꯦꯡꯒꯅꯤ
ꯑꯩꯈꯣꯏꯗꯤ ꯌꯦꯡꯕ ꯌꯥꯅꯤ ꯑꯗꯣ ꯁꯟꯗꯦꯅꯦꯕ ꯑꯗꯨꯗꯣ ꯆꯥꯔ ꯆ ꯆꯠꯇ꯭ꯔꯗꯤ ꯌꯥꯔꯣꯏꯕ ꯑꯃꯨꯛꯀ ꯍꯧꯒꯠꯄꯗꯤ ꯉꯝꯃꯦꯍꯦ
ꯎꯝ
ꯑ ꯑꯩꯈꯣꯏ ꯑꯗꯨ ꯑꯥꯔꯖꯦꯟꯇꯤꯅꯥꯗꯣ ꯁꯥꯟꯅꯔꯅꯦꯕ ꯍꯌꯦꯡꯗꯣ ꯑꯩꯈꯣꯏꯗꯤ ꯃꯦꯁꯤ ꯐꯦꯟꯅꯦꯕ
ꯎꯝ ꯌꯦꯡꯉꯣ ꯌꯦꯡꯉꯣ ꯑꯩꯉꯣꯟꯗꯁꯨ ꯍꯥꯏꯔꯣ ꯀꯅꯥꯅ ꯉꯝꯕ꯭ꯔꯥ
ꯍꯣꯏꯅꯦ ꯍꯣꯏꯅꯦ ꯈꯪꯉꯛꯀꯅꯤ
ꯈꯪꯉꯛ ꯀꯌꯥ
ꯎꯝ ꯑꯗꯣ ꯍꯧꯖꯤꯛꯀꯥꯟꯗꯤ ꯌꯦ ꯌꯦ ꯕꯣꯜ ꯌꯦꯡꯗꯁꯨ ꯌꯥꯏꯗ
ꯎꯝ ꯏꯁꯇꯦ ꯏꯁꯇꯦꯇꯁꯇꯥꯁꯨ ꯑꯗꯨꯝ ꯊꯝꯒꯅꯤ ꯑꯗꯣ ꯔꯤꯜꯗꯁꯨ ꯑꯃꯨꯛꯀ ꯎꯒꯅꯤ
ꯑꯗꯨꯅ ꯑꯗꯨꯝ ꯎꯕꯅꯤꯅꯀꯣ ꯀꯅꯥꯅ ꯉꯝꯕ꯭ꯔꯥ ꯍꯥꯏꯕꯗꯨ ꯑꯗꯨꯝ ꯈꯪꯕꯅꯤ ꯑꯗꯨ ꯌꯦꯡꯗꯤꯦ ꯌꯦꯡꯅꯤꯡꯉꯦ ꯑꯗꯨ ꯇꯨꯝꯕ ꯍꯧꯒꯠꯄ ꯉꯝꯒꯗꯧꯕ ꯃꯥꯟꯗꯦ
ꯀꯣꯜ ꯇꯧꯕꯤꯎ ꯇꯧꯕꯤꯌꯨꯔꯥ
ꯀꯣꯜ ꯇꯧꯔꯁꯨ ꯑꯩꯗꯤ ꯄꯥꯏꯈꯠꯇꯕꯅꯦ
ꯍ ꯁꯥꯏꯂꯦꯟꯠ ꯊꯝꯃꯨꯅꯨꯅꯦ
ꯇꯨꯝꯃꯗ ꯗꯤꯁꯇꯞ ꯇꯧꯋꯦ ꯑꯗꯨꯒꯤ
ꯑꯎ ꯈꯔꯥ ꯇꯧꯔꯛꯀꯅꯤ
ꯇꯨꯝꯕꯗ ꯗꯤꯁꯇꯔꯕ ꯑꯣꯏꯕꯅꯤꯅ ꯄꯥꯏꯈꯠꯇꯦ
ꯍꯣꯏꯗꯤ ꯑꯗꯨꯃꯥꯏꯅ ꯇꯧꯔꯣꯢꯌꯦ ꯅꯨꯄꯥꯅꯤꯅ ꯀꯩꯅꯣ ꯀꯣꯜ ꯇꯧꯔꯗꯤ ꯍꯦꯛ ꯄꯥꯏꯔꯛꯄꯀꯣ ꯏꯃꯥꯔꯖꯦꯟꯁꯤ ꯑꯣꯏꯔꯗꯤ ꯑꯗꯨꯝ ꯍꯧꯒꯠꯂꯦ ꯅꯠꯇ꯭ꯔꯗꯤ ꯑꯃꯨꯛꯀ ꯇꯨꯝꯃꯦ
ꯀꯣꯜ ꯇꯧꯕꯥ ꯑꯩꯗꯣ ꯑꯂꯥꯔꯝꯗꯤ ꯑꯗꯨꯝ ꯊꯝꯃꯦꯕꯀꯣ ꯐꯥꯏꯚ ꯊꯥꯔꯇꯤ ꯁꯤꯛꯁ ꯊꯥꯔꯇꯤ ꯁꯚꯦꯟ ꯊꯥꯔꯇꯤ ꯊꯝꯒꯅꯤ ꯑꯗꯨ ꯇꯨꯝꯕꯗꯤ ꯍꯧꯒꯠꯇꯦꯕ ꯑꯃꯨꯛꯀꯥ
ꯑꯣ ꯑꯦꯂꯥꯝꯗ ꯑꯃ ꯃꯨꯛꯊꯠꯂꯒ ꯇꯨꯝꯒꯅꯦꯕ ꯑꯃꯨꯛꯀ
ꯑꯣ ꯑꯂꯥꯔꯝ ꯑꯃ ꯃꯨꯠꯊꯠꯂꯒ ꯇꯨꯝꯕ ꯑꯃꯨꯛ ꯈꯣꯡꯒꯅꯤ ꯑꯃꯨꯛ ꯃꯨꯠꯊꯠꯀꯅꯤ ꯑꯁ ꯇꯨꯝꯕ ꯅꯨꯡꯉꯥꯏꯕꯒꯤꯀꯣ
ꯈ꯭ꯋꯥꯏꯗꯒꯤ ꯅꯨꯡꯉꯥꯏꯕꯗꯨꯗ ꯑꯗꯨꯅꯦ ꯑꯃꯨꯛꯀ ꯑꯂꯥꯝꯗꯣ ꯑꯃꯨꯛ ꯊꯜꯂꯒꯀꯣ ꯇꯨꯝꯕꯗꯣ ꯑꯁ ꯌꯥꯝ ꯅꯨꯡꯉꯥꯏꯕꯅꯤ ꯗꯤꯁꯇꯔꯕꯄꯨꯗꯤ ꯌꯥꯝ ꯇꯧꯕꯅꯦ ꯑꯗꯣ ꯑꯂꯥꯝ ꯊꯝꯕꯗ
ꯑꯁ ꯎꯄꯥꯏ ꯂꯩꯇꯕꯩ ꯊꯝꯕꯅꯦꯗꯥ
ꯑꯩꯈꯣꯏ ꯑꯦꯂꯥꯝ ꯗꯔꯀꯥꯔ ꯂꯩꯇꯦꯗ ꯑꯩꯈꯣꯏ ꯏꯃꯥꯍꯣꯏ ꯂꯩꯗ
ꯑꯗꯨꯁꯨ ꯆꯨꯝꯃꯦ ꯌꯨꯝꯗ ꯂꯩꯔꯒꯗꯤꯀꯣ ꯏꯃꯥꯅ ꯑꯗꯨꯝ ꯍꯧꯗꯣꯛ ꯄꯄꯗ ꯑꯂꯥꯔꯝ ꯗꯔꯀꯥꯔ ꯑꯣꯏꯗꯣꯏꯕ ꯃꯣꯏꯒꯤ ꯉꯟꯅ ꯍꯧꯒꯠꯂꯒ ꯑꯗꯨꯝ ꯍꯧꯗꯣꯛꯄꯅꯤ
ꯎꯝ ꯄꯨꯡ ꯇꯔꯨꯛꯇ ꯍꯧꯒꯠꯄꯤꯌꯣ ꯍꯥꯏꯔꯗꯤ ꯄꯨꯡ ꯇꯔꯥ ꯇꯥꯔꯦ ꯍꯥꯏꯅ ꯄꯨꯡ ꯃꯉꯥꯗꯕꯅꯑꯣꯏꯅ ꯍꯧꯒꯠꯀꯅꯤ
ꯑꯗꯨꯅ ꯐꯠꯇ꯭ꯔꯣ ꯅꯨꯁꯤꯕꯅꯤ
ꯑꯦꯗꯚꯥꯟꯇꯦꯖꯇꯣ ꯃꯇꯝꯁꯨ ꯌꯥꯝ ꯑꯦꯗꯚꯥꯟꯁ ꯑꯣꯏꯅ ꯇꯧꯋꯦꯕ ꯃꯣꯏꯗ
ꯎꯝ
ꯇꯧꯋꯦ ꯇꯧꯋꯦ ꯑꯩꯁꯨ ꯁꯤꯗ ꯏꯃꯥ ꯂꯩꯕ ꯀꯥꯟꯗ ꯉꯟꯅ ꯍꯧꯒꯜꯂꯦꯕꯀꯣ
ꯎꯝ
ꯑꯗꯣ ꯏꯃꯥꯗꯣ ꯑꯃꯨꯛ ꯈꯨꯟꯗ ꯆꯠꯈ꯭ꯔꯦ ꯑꯗꯨꯒꯤ ꯊꯦꯡꯅ ꯍꯧꯒꯠꯈ꯭ꯔꯦ ꯑꯃꯨꯛ
ꯑꯣ ꯏꯃꯥꯟ ꯍ ꯈꯗꯤ ꯑꯗꯨꯝ ꯊꯦꯡꯉ ꯍꯧꯒꯠꯂ ꯑꯗꯣ ꯄꯥꯎꯈꯣꯏ ꯄꯥꯕꯅꯍꯒ ꯑꯗꯨꯗꯤ ꯑꯁ ꯃꯣꯟ ꯐ ꯇꯥ ꯄꯇꯠ ꯆꯕꯅꯦ
ꯍꯥꯏ
ꯁꯩꯨꯗꯣ ꯇꯅꯤꯡ ꯂꯒꯣ
ꯑꯩꯩ ꯀ ꯃꯤꯗꯦ
ꯃꯔꯝ ꯑꯣꯏ
ꯑꯗꯨ ꯅꯪ ꯌꯨꯝꯗ ꯍꯧꯖꯤꯛ ꯂꯩꯕꯁꯦ ꯅꯪꯒ ꯅꯪꯒꯤ ꯃꯃꯥꯒ ꯕꯕꯥꯒ ꯅꯣꯏ ꯑꯍꯨꯝ
ꯎꯝ ꯑꯩꯈꯣꯏ ꯑꯍꯨꯝ ꯈꯛꯇ
ꯎꯝ ꯑꯗꯨ ꯆꯥꯛ ꯍꯤꯟꯖꯥꯡꯗꯤ ꯀꯅꯥꯅ ꯊꯣꯡꯉꯦ ꯅꯪꯅ
ꯃꯔꯛ ꯃꯔꯛꯇ
ꯏꯃꯥ ꯂꯧ ꯆꯔꯗꯤ ꯑꯩ ꯊꯣꯡꯉꯦ ꯑꯗꯨꯝ ꯏꯚꯅꯤꯡꯗꯀꯣ
ꯎꯝ
ꯉꯟꯅ ꯊꯣꯡꯒꯅꯤ ꯑꯗꯨ ꯕꯣꯁ ꯁꯥꯟꯅꯅꯤꯉꯥꯏꯗꯨꯀꯣ ꯆꯠꯀꯅꯤꯕ ꯑꯗꯨꯁꯨ ꯆꯠꯄꯒ ꯆꯠꯄꯗ ꯇꯧꯗꯅꯦ ꯆꯦꯜꯂꯒꯀꯣ ꯉꯟꯅ ꯌꯧꯅꯤꯡꯉꯥꯏ ꯆꯦꯟꯕꯅꯦ ꯑꯃꯨꯛꯀ
ꯑ
ꯁꯤꯗꯤꯩ ꯊꯣꯡꯅꯤꯦꯗ ꯂꯧ ꯆꯠꯄꯅꯦ ꯃꯥꯈꯣꯏ
ꯑꯣ
ꯅꯣꯡꯅ ꯆꯨꯕꯅꯤ ꯁꯤ
ꯅꯣꯡ ꯆꯨꯕ꯭ꯔ
ꯎꯝ
ꯑꯩꯈꯣꯏꯗꯤ ꯅꯣꯡꯗꯤ ꯆꯨꯗꯕ ꯃꯥꯜꯂꯦ ꯌꯥꯝ ꯁꯥꯏꯌꯦ ꯑꯗꯨꯒꯤ
ꯀꯣꯏ ꯔꯗꯤ ꯑꯁ ꯅ ꯆꯨꯋꯁ
ꯅꯣꯏ ꯈꯨꯟꯗ ꯂꯩꯕ ꯅꯨꯡꯉꯥꯏꯕ꯭ꯔꯣ ꯈꯨꯗꯤ ꯌꯥꯝꯂꯄꯦꯗ
ꯑꯣ